ꯍꯜꯂꯣ ꯇꯥꯏ ꯅꯪ ꯇꯥꯕ꯭ꯔꯣ
ꯇꯌꯦ
ꯀꯔꯤ ꯇꯧꯕꯔꯣ
ꯑꯁ ꯌꯥꯝ ꯍꯔꯥꯎꯕ ꯃꯥꯜꯂꯤꯗ
ꯃꯨꯠ ꯃꯨꯠ ꯌꯥꯝ ꯅꯨꯡꯉꯥꯏ ꯃꯨꯠ‌ ꯌꯥꯝ ꯅꯨꯡꯉꯥꯏ ꯃꯜꯂꯤꯀꯣ
ꯖꯤꯟꯁꯤꯅ ꯅꯪ ꯉꯝꯃꯒꯦ ꯃꯨꯟ ꯌꯥꯝ ꯅꯨꯡꯉꯥꯏꯔꯦ
ꯍꯁ
ꯅꯪ ꯀꯔꯤ ꯇꯧꯕꯔ
ꯍꯤꯞꯄꯤꯌꯦ
ꯑ‌ꯣ
ꯃꯤꯒꯤ ꯃꯇꯦꯡ ꯄꯥꯡꯕꯤꯕ ꯑꯗꯨꯝ ꯑꯩꯁꯦ ꯍꯤꯞ ꯍꯤꯞ ꯒ ꯀꯣ ꯎꯝ
ꯑꯗꯨꯁꯨ ꯊꯥꯕꯜ ꯃꯈꯜ ꯑꯃꯅꯦ ꯎꯝ
ꯅꯪꯗꯤ ꯀꯣꯏꯆꯠ ꯆꯠꯄ ꯃꯥꯜꯂꯤꯗ ꯑꯥ
ꯍꯣꯏ ꯏꯃꯥꯟꯅꯕꯤ ꯈꯣꯏꯒ ꯎꯝꯕ ꯖꯠ ꯊꯣꯛꯄ
ꯑꯁ ꯑꯁ ꯕꯥꯖꯔ ꯊꯣꯛꯑꯒ ꯋꯥꯔꯤ ꯁꯥꯟꯅꯕ ꯀꯣ
ꯍ‌ꯣꯏ
ꯑꯥꯌꯦ ꯑꯗꯨꯁꯨ
ꯍꯧꯖꯤꯛꯁꯦ ꯐ ꯕꯦꯟꯁꯇ ꯐꯝꯂꯒ ꯀꯩꯅꯣ ꯕꯖꯥꯔꯗꯒꯤ ꯐꯝꯃꯂꯦꯕ ꯎꯝ ꯆꯧꯀꯤ ꯂꯩ ꯃꯇꯝꯗ ꯐꯝꯔꯒ ꯂꯩꯕ
ꯑꯩꯁ ꯃꯤꯅ ꯃꯤꯅ ꯃꯤꯅ ꯂꯥꯟꯅ ꯈꯟꯕꯤꯈꯤꯅꯤꯀꯣ
ꯑꯦ ꯀꯅ ꯈꯜꯂꯔꯣꯏ
ꯐꯥꯒꯤ ꯇꯧꯅꯤꯗ
ꯎꯝ ꯀꯔꯤ ꯇꯧꯕ꯭ꯔꯥ ꯉꯁꯤꯗꯤ ꯀꯔꯤ ꯀꯔꯤ ꯇꯧꯕ꯭ꯔꯥ
ꯉꯁꯤꯗꯤ ꯀꯩꯁꯨ ꯇꯧꯗꯦ ꯀꯜꯁꯨ ꯆꯠꯅꯤꯉꯥꯏ ꯂꯩꯇꯕꯅꯤꯅ ꯍꯧꯒꯜꯂꯒ ꯆꯥꯛ ꯆꯥꯕ ꯉꯥꯏꯔꯤ
ꯑꯣ ꯆꯥꯛ ꯆꯥꯗ꯭ꯔꯤꯕꯣ ꯍꯧꯖꯤꯛꯁꯨ
ꯎꯝ ꯍꯣꯁꯇꯦꯜ ꯂꯩꯕꯅꯤꯅ ꯄꯨꯡ ꯕꯥꯔꯣ ꯕꯥꯔꯣꯗ ꯄꯤꯖꯕ ꯃꯣꯏꯅ
ꯑꯣ ꯑꯩꯈꯣꯏ ꯑꯣ ꯍ‌ꯣꯏꯗꯤ ꯈꯔꯥ ꯉꯟꯅ ꯆꯥꯏ
ꯎꯝ ꯀꯔꯤ ꯃꯊꯦꯜ ꯆꯥꯕ꯭ꯔꯣ
ꯉꯁꯤ ꯌꯦꯔꯨꯡꯒ ꯑꯂꯨ ꯆꯥꯏꯌꯦ
ꯑꯁ‌ ꯑ ꯍꯥꯎꯋꯤ ꯀꯣ
ꯑ‌ꯣꯗꯤ ꯀꯔꯤ ꯄꯤꯖꯥꯗꯣꯏꯅꯣ ꯉꯁꯤꯗꯤ
ꯑꯈꯣꯏꯗꯤ ꯀꯔꯤ ꯑꯣꯏꯅꯤ ꯍꯣꯁꯇꯦꯜꯒꯤ ꯌꯦꯟꯁꯥꯡꯕꯨ ꯍꯋꯥꯏ ꯅꯠꯇ꯭ꯔꯗꯤ
ꯑꯗꯨꯅꯦ ꯍꯋꯥꯏꯒ
ꯅ ꯅꯪꯁꯦ ꯑꯥ ꯅꯪꯒꯤꯁ‌ꯦ ꯀꯣ
ꯑꯥ
ꯉꯔꯥꯡ ꯕꯣꯜ ꯉꯝꯕꯒꯤ ꯍꯔꯥꯎꯕꯒꯤ ꯑꯗꯨꯝ ꯆꯥꯕ ꯀꯣꯏꯕ ꯊꯣꯛꯄꯝ ꯃꯥꯜꯂꯦꯗ
ꯍꯣꯏ ꯅꯨꯡꯉꯥꯏꯃꯟꯕꯒꯤ
ꯍ
ꯑꯍꯥꯟꯕ ꯑꯍꯥꯟꯕ ꯌꯦꯡꯕ ꯀꯥꯟꯗꯅꯤ ꯊꯝꯃꯣꯏ ꯌꯥꯝ ꯁꯣꯄ ꯍꯧꯖꯤꯛꯇꯤ ꯉꯝ ꯉꯝꯕꯒꯤ ꯅꯪꯗꯤ ꯌꯦꯡꯕ꯭ꯔꯥ
ꯌꯦꯡꯉꯦ
ꯎꯝ ꯅꯨꯡꯉꯥꯏꯀꯣ ꯎꯝ ꯎꯝ ꯑꯍꯥꯟꯕ ꯑꯗꯨꯅꯦ ꯑꯍꯥꯟꯕ ꯌꯦꯡꯕꯀꯥꯟꯗꯗꯤ ꯃꯣꯏ ꯉꯝꯗꯕꯒꯤ ꯊꯃꯣꯏ ꯅꯥꯔꯒ ꯍꯧꯖꯤꯛꯇꯤ ꯅꯨꯡꯉꯥꯏꯔꯦ
ꯑꯣ ꯀꯅꯥ ꯀꯅꯥ ꯀꯣꯏꯕ ꯊꯣꯛꯄꯅꯣ
ꯑꯩ ꯏꯃꯥꯟꯅꯕꯤ ꯑꯅꯤꯒ ꯊꯣꯛꯄꯅꯦ
ꯑꯣ ꯑꯩꯁ ꯀꯔꯤ ꯊꯕꯛꯀꯤ ꯊꯣꯛꯄꯖꯥꯠꯂꯣꯀꯣ
ꯑꯗꯨꯝ ꯎꯝ ꯍꯣꯁꯇꯦꯜꯗ ꯂꯩꯕꯁꯨ ꯋꯥꯔꯗꯤꯀꯣ ꯉꯥꯛꯇꯪ ꯊꯣꯛꯀꯦꯅ ꯊꯣꯛꯄꯅꯦ
ꯑꯣ ꯑꯗꯨ ꯅꯠꯇꯕꯤꯗ ꯃꯔꯝ ꯑꯃꯥ ꯂꯩꯔꯝꯗꯧ ꯃꯥꯜꯂꯤꯗ
ꯑꯦꯁ ꯑꯗꯨ ꯅꯠꯇꯦꯗ
ꯑ
ꯎꯝ ꯅꯣꯏ ꯅꯣꯏ ꯉꯔꯥꯡ ꯌꯦꯡꯕꯗꯗꯤ ꯑꯔꯖꯦꯟꯇꯤꯅꯥ ꯁꯞꯄꯣꯔꯠ ꯇꯧꯕ ꯃꯤ ꯂꯩꯌꯦ ꯌꯥꯝꯕꯔꯥ ꯅꯠꯇ꯭ꯔꯒ ꯏꯖꯤꯞꯅ ꯃꯤ ꯌꯥꯝꯕꯔꯥ ꯎꯝ
ꯈꯪꯗꯦꯗ ꯏꯖꯤꯞꯁꯨ ꯌꯥꯝꯃꯦ ꯑꯔꯖꯦꯟꯇꯤꯅꯥꯁꯨ ꯌꯥꯝꯃꯦ
ꯎꯝ ꯃꯤ ꯌꯥꯝ ꯌꯦꯡꯃꯤꯟꯅꯕ꯭ꯔꯅꯦ
ꯊ
ꯑꯣ ꯑꯩꯈꯣꯏꯗꯗꯤꯀꯣ
ꯎꯝ
ꯉꯥꯔꯥꯡꯗꯤ ꯏꯖꯤꯞ ꯁꯞꯄꯣꯔꯠ ꯇꯧꯕ ꯃꯤꯅ ꯌꯥꯝꯃꯦꯕ ꯑꯗꯨꯒ ꯑꯩꯈꯣꯏꯅ ꯉꯝꯈꯤꯕ
ꯎꯝ
ꯑꯗꯨꯗꯤ ꯃꯣꯏꯗꯤ ꯅꯨꯡꯉꯥꯏ ꯃꯣꯏꯁꯨ ꯇꯨꯃꯤꯟ ꯇꯨꯃꯤꯟ ꯇꯨꯝꯅꯕ ꯍꯧꯈ꯭ꯔꯦ ꯃꯤꯒꯤ ꯅꯨꯡꯉꯥꯏꯕꯁꯤꯅ
ꯁꯤ
ꯍꯥꯌꯦꯡꯗꯤ ꯀ ꯩ ꯇꯧꯗꯨꯏꯔ
ꯍꯌꯦꯡ ꯀꯔꯤ ꯇꯧꯗꯨꯏꯔꯥ ꯍꯥꯏꯕꯗꯤ ꯑꯩꯔꯣ ꯊꯕꯛꯁꯦ
ꯎꯝ
ꯑꯣ ꯍꯥꯌꯦꯡꯁꯨ ꯀꯩꯁꯨ ꯇꯧꯔꯣꯏ ꯀ꯭ꯂꯥꯁ ꯆꯠꯇ꯭ꯔꯤꯐꯥꯎ ꯑꯗꯨꯝ ꯇꯨꯝꯃꯒ ꯆꯥꯔꯒ ꯐꯣꯟ ꯌꯦꯡꯉꯒ ꯃꯤꯒ ꯋꯥꯔꯤ ꯁꯅꯥꯔꯒ ꯑꯗꯨꯝ ꯂꯩꯔꯅꯤ ꯑꯩꯈꯣꯏꯗꯣ ꯀ꯭ꯂꯥꯁꯇꯣ ꯇ꯭ꯋꯦꯟꯇꯤ ꯑꯩꯠꯇ ꯍꯧꯔꯅꯤꯕ ꯖꯨꯂꯥꯏꯒꯤ
ꯑꯣ ꯅꯨꯡꯉꯥꯏꯔꯦꯅ
ꯑꯗꯨꯒꯤ ꯌꯥꯝ ꯋꯥꯠꯂꯤꯕ
ꯎꯝ
ꯏꯟꯇ꯭ꯔꯟ ꯆꯠꯄ ꯂꯣꯏꯗ ꯉꯥꯏꯔꯤꯗ ꯑꯩꯈꯣꯏꯗꯤ
ꯑꯣ ꯎꯝ
ꯅꯪꯗꯤ ꯀꯔꯤ ꯇꯝꯕ꯭ꯔꯣ
ꯒꯨꯠꯗꯤ ꯀꯣꯂꯦꯖ ꯀꯨꯝꯕ ꯑꯗꯨꯝ ꯀꯥꯏ
ꯀꯩ ꯁꯤꯃꯤꯁꯇ꯭ꯔꯅꯣ
ꯒ꯭ꯔꯦꯖ꯭ꯋꯦꯠ ꯇꯧꯔꯦ
ꯂꯣꯏꯒꯗꯧꯔꯦ ꯐꯤꯐ ꯔꯣ ꯁꯚꯦꯟ ꯔꯣ
ꯍꯥ
ꯐꯤꯞ ꯁꯤꯃꯤꯁꯇ꯭ꯔꯔꯣ ꯁꯚꯦꯟ ꯁꯤꯃꯤꯁꯇ꯭ꯔꯔꯣ
ꯁꯤꯛꯁ
ꯁꯤꯛꯁ
ꯍꯣꯏ
ꯑꯥꯏꯁ
ꯑꯗꯨ ꯑꯣꯏꯔꯁꯨ ꯑꯩꯈꯣꯏꯗꯤ ꯂꯣꯏꯒꯗꯧꯔꯦꯅ ꯈꯜꯂꯒꯦ
ꯑꯥ ꯍꯣꯏ ꯑꯗꯨ ꯑꯣꯏꯔꯗꯤ ꯑꯩꯉꯣꯟꯗꯒꯤ ꯁꯤꯅꯤꯌ꯭ꯔ ꯑꯣꯏꯔꯦꯅꯦꯀꯣ
ꯑꯣ ꯑꯣꯏꯕ꯭ꯔꯥ
ꯍꯣꯏ
ꯑꯣ
ꯑꯦꯁ ꯍꯔꯥꯎꯕ ꯃꯥꯜꯂꯦꯗ
ꯅꯪꯒꯤ ꯄꯨꯡ ꯀꯌꯥꯒꯨꯝꯕꯗ ꯍꯧꯒꯠꯄ꯭ꯔꯥ
ꯑꯥ ꯑꯩꯈꯣꯏꯖꯦ ꯄꯨꯡ ꯁꯤꯛꯁ ꯁꯤꯛꯁ ꯑꯗ꯭ꯋꯥꯏꯗ ꯑꯗꯨꯝ ꯍꯧꯒꯠꯂꯦ
ꯑꯣ
ꯃꯔꯛ ꯃꯔꯛꯇꯤ ꯁꯚꯦꯟ ꯍꯧꯒꯠꯂꯔ ꯁꯟꯗꯦꯗꯤ ꯑꯩꯠ ꯅꯥꯏꯟ ꯑꯗꯨꯗ ꯍꯧꯒꯠꯂꯦꯗ
ꯑꯣ ꯑꯩꯈꯣꯏꯁꯨ ꯁꯟꯗꯦꯒꯨꯝꯕꯗꯗꯤ ꯅꯨꯃꯤꯗꯥꯡꯗꯗꯤ ꯃꯨꯚꯤꯒꯨꯝꯕ ꯌꯦꯡꯂ ꯗ꯭ꯔꯃꯥꯒꯨꯝꯕ ꯌꯦꯡꯔꯒ ꯌꯥꯝ ꯊꯦꯡꯅ ꯇꯨꯝꯔꯒ ꯌꯥꯝ ꯊꯦꯡꯅ ꯍꯧꯒꯠꯄꯁꯨ ꯌꯥꯎꯋꯦ
ꯎꯝ
ꯎꯝ
ꯑꯩꯈꯣꯏꯗꯤ ꯀ꯭ꯂꯥꯁ ꯆꯠꯄ ꯀꯥꯟꯗꯗꯤ ꯑꯩ ꯌꯥꯝ ꯉꯟꯅ ꯍꯧꯒꯠꯂꯦ ꯆꯠꯇ꯭ꯔꯀꯥꯟꯗꯗꯤ ꯈꯨꯁꯤ ꯇꯨꯝꯍꯧꯕ ꯑꯗꯨ
ꯎꯝ ꯁꯇ꯭ꯔꯗꯦ ꯑꯣꯏꯔꯁꯨ ꯑꯗꯨꯗꯤ ꯀꯨꯁꯤ ꯐ꯭ꯔꯤꯗꯝ ꯐꯪꯕ
ꯍꯣꯏ ꯍꯧꯖꯤꯛ ꯆꯠꯇ꯭ꯔꯀꯥꯟꯗꯗꯤ ꯄꯨꯡ ꯑꯂꯚꯦꯟ ꯍꯧꯒꯠꯄꯁꯨ ꯌꯥꯎꯋꯦ
ꯑꯗꯨꯅꯦ ꯇꯨꯝꯃꯁꯨ ꯌꯥꯝꯅ ꯃꯔꯨ ꯑꯣꯏꯕꯅꯦ ꯇꯥꯕ꯭ꯔꯣ ꯍꯜꯂꯣ ꯍꯜꯂꯣ ꯇꯥꯕ꯭ꯔꯣ